ꯍꯜꯂꯣ ꯇꯥꯕꯔ‌ꯣ ꯃꯔꯨꯞ
ꯇꯥꯏ ꯇꯥꯏꯋꯥꯏ
ꯀꯩꯗꯧꯔꯤꯒꯦ ꯃꯔꯨꯞꯄꯨ
ꯑꯣꯁ ꯁꯨꯝ ꯄꯣꯊꯥꯔꯝꯕꯅꯦ ꯅꯨꯡꯁꯥ ꯁꯥꯕꯁꯤꯗ ꯀꯩꯗꯧꯅꯤꯅꯨꯡꯁꯥ ꯌꯥꯝ ꯁꯥꯏ ꯍꯧꯖꯤꯛꯀꯥꯟꯗꯤ ꯋꯦꯗꯔꯁꯤ
ꯑꯗꯨꯅꯤ ꯍꯧꯖꯤꯛꯀꯥꯟ ꯀꯥꯂꯦꯟ ꯊꯥ ꯈꯛꯇꯪꯉꯕ ꯐꯪ ꯆꯝꯁꯅꯦ ꯆꯥꯛ ꯏꯁꯤꯡ ꯆꯥꯔꯕꯣ
ꯆꯥꯔꯦ ꯅꯪꯗꯤ ꯆꯥꯔꯕꯣ
ꯆꯥꯔꯦ ꯆꯥꯔꯦ ꯀꯩꯏꯟꯁꯪ ꯆꯥꯔꯕ
ꯑꯩꯈꯣꯏ ꯉꯁꯤ ꯈꯥꯃꯦꯟꯁꯤꯟ ꯑꯣꯏꯅ ꯊꯣꯡꯉꯦ ꯆꯝꯊꯣꯡ ꯑꯣꯏꯅ
ꯑꯣ ꯑꯩꯗꯤ ꯉꯁꯤ ꯀꯩꯅꯣ ꯇꯧꯔꯦ ꯍꯋꯥꯏꯕ ꯑꯣꯏꯅ ꯆꯥꯔꯦꯗ ꯈꯥꯃꯦꯟꯁꯤꯟꯗꯨꯕꯨ ꯈꯥꯃꯦꯟ ꯑꯁꯤꯟ ꯁꯥꯔꯀꯥꯟꯗ ꯍꯥꯎꯔꯕꯅꯤꯅꯦ ꯑꯗꯨꯅꯕꯨ ꯐꯔꯕꯅꯤꯅ ꯃꯍꯤꯗꯨ ꯎꯝ ꯑꯗꯨꯅ ꯍꯥꯎꯅꯤ
ꯎꯝ ꯀꯜꯗꯅꯤꯅ ꯍꯧꯖꯤꯦ ꯑꯩꯈꯣꯏ ꯁꯤꯟꯕꯒꯨꯝꯕ ꯀꯩꯒꯨꯝꯕ ꯃꯁꯤ ꯁꯧꯒ꯭ꯔꯤꯒꯨꯝꯕ ꯑꯗꯒꯤ ꯈꯥ ꯑꯁꯤꯒꯨꯝꯕ ꯀꯩꯒꯨꯝꯕꯁꯤꯅ
ꯎꯝ ꯑꯣ
ꯄꯛꯅꯕꯅꯤꯅ
ꯑꯩꯈꯣꯏ ꯀꯥꯡꯁꯣꯏ ꯑꯃ ꯊꯣꯡꯉꯒ ꯉꯥꯒꯨꯝꯕ ꯑꯃꯈꯛ ꯍꯥꯏꯐꯦꯠ ꯌꯥꯎꯔꯒ ꯆꯥꯈꯤꯕ ꯆꯥꯛ ꯄꯨꯈ꯭ꯔ ꯆ꯭ꯔꯥꯛꯄꯕꯨꯈꯝꯅꯤ ꯍꯨꯨꯝ ꯁꯥꯥꯄꯩ ꯌꯥꯎꯅꯦꯣ
ꯑ ꯌꯥꯕꯅꯦ
ꯎꯝ ꯅꯪ ꯐꯖꯅ ꯆꯥꯁꯤꯟꯈ꯭ꯔꯦ ꯆꯥꯛ ꯄꯨꯈꯨꯝ ꯀꯌꯥ ꯆꯥꯈ꯭ꯔꯕ
ꯑ ꯑꯗꯨꯝ ꯆꯥꯥꯏꯗ ꯄꯨꯀꯥ ꯐꯥꯎꯉꯕꯗꯤꯦ ꯑꯗꯨꯣ ꯀꯥꯗꯅꯤꯅ ꯑꯌꯨꯛꯇꯗꯤ ꯑꯗꯨꯝ ꯆꯥꯔꯦ ꯅꯨꯡꯗꯥꯡꯗꯕꯨꯗꯤ ꯑꯗꯨꯝ ꯍꯥꯏꯩ ꯀꯌꯥ ꯆꯥꯗ꯭ꯔꯦ ꯏꯟꯅ ꯑꯗꯨꯝ ꯆꯥꯕ
ꯑꯩꯗꯤ ꯁꯥ ꯁꯥꯒꯠꯂꯛꯄꯁꯤꯗ ꯆꯥꯕ ꯊꯛꯄ ꯌꯥ ꯌꯥꯗꯦꯅꯦ ꯇꯧꯁꯦ
ꯎꯝ ꯀꯩꯅꯣꯗꯤ ꯌꯨꯝꯒꯤ ꯀꯩꯅꯣ ꯑꯅꯥ ꯑꯌꯦꯛ ꯌꯥꯎꯗꯦꯀꯣ
ꯌꯥꯎꯛꯇꯦꯗ ꯌꯨꯡꯒꯤ ꯑꯅꯥ ꯑꯌꯦꯛ ꯌꯥꯎꯗꯦ ꯍꯟꯗꯛ ꯀꯩꯅꯣ ꯇꯧꯔꯤꯦꯅꯦ ꯏꯇꯥꯎ ꯑꯩꯒꯤ ꯅꯨꯄꯤꯗꯣ ꯃꯤꯔꯣ ꯂꯩ
ꯑꯣ
ꯑꯗꯨꯒꯤ ꯑ ꯗꯥꯛꯇꯔꯗꯤ ꯇꯣꯏꯅꯕꯨꯗꯤ ꯆꯠꯂꯦ ꯊꯥ ꯈꯨꯗꯤꯡꯒꯤ ꯀꯩꯅꯣ ꯆꯦꯛꯑꯞ ꯆꯠꯇ ꯌꯥꯗ
ꯍꯣꯏ ꯑꯗꯨ ꯈꯔ ꯆꯠꯇ꯭ꯔꯗꯤ ꯈꯔ ꯆꯦꯛꯁꯤꯟꯗ꯭ꯔꯗꯤ ꯃꯣꯏꯁꯤ ꯈꯤꯇꯪ ꯁꯦꯟꯅꯕ ꯑꯃ ꯌꯥꯎꯗ꯭ꯔꯗꯤꯀꯣ
ꯎꯝ ꯌꯨꯝꯗꯩꯩ ꯄꯥꯛ ꯆꯠꯊꯣꯛ ꯇ ꯊꯕꯛꯁꯤ ꯄꯪꯆꯤꯟꯗ ꯆꯤꯟꯗꯅ ꯑꯃꯒꯤ ꯑꯃꯒꯤ ꯑꯃꯨꯛ ꯆꯠ ꯑꯃꯒꯤ ꯑꯃꯨꯛ ꯆꯠ ꯊꯕꯛꯁꯤ ꯌꯨꯝꯗꯁꯨ ꯃꯤ ꯌꯥꯝ ꯌꯥꯝꯗꯦꯅ ꯅꯨꯄꯥ ꯏꯊꯟꯗꯅꯤꯅ ꯌꯨꯝꯒꯤꯕꯨ ꯊꯕꯛ ꯆꯠꯇꯣꯔ ꯑꯃꯒꯤꯕꯨ ꯆꯠꯇꯔꯥ ꯅꯨꯄꯤꯒꯤꯕꯨ ꯁꯦꯅꯇ꯭ꯔꯥ
ꯊꯕꯛ ꯎꯝ ꯊꯕꯛꯀꯨꯝꯕ ꯀꯩꯒꯨꯝꯕ ꯑꯔꯨꯝ ꯑꯌꯥꯡ ꯀ꯭ꯌꯥ ꯊꯥꯡꯍꯟꯂꯨ ꯑꯗꯨ ꯅꯪ ꯑꯗꯨꯝ ꯌꯥꯔꯤꯃꯩ ꯀꯣ ꯑꯗꯨꯝ ꯉꯝꯅꯕ ꯑꯗꯨꯝ ꯇꯧꯈ꯭ꯔꯣ ꯍꯥꯏꯗꯤ ꯎꯄꯥꯏ ꯂꯩꯇꯕꯅꯤꯅ ꯑꯅꯥꯕ ꯍꯥꯏꯁꯤꯗꯤ ꯍꯥꯏꯗꯤ
ꯃꯥꯅꯤ ꯆꯨꯃꯝ ꯏꯇꯥꯎꯅ ꯍꯥꯏꯗꯣ ꯍꯥꯏꯗꯤ ꯑꯅꯥꯕ ꯍꯥꯏꯁꯦ ꯍꯦꯛ ꯀꯩꯅꯣꯝ ꯇꯧꯕꯗ ꯍꯦꯛ ꯁꯣꯏꯗꯣꯛꯈ꯭ꯔꯣ ꯀꯔꯥꯃꯥꯏꯅ ꯇꯧꯅꯤ ꯐꯗꯨꯅꯤꯅꯦ ꯍꯧꯖꯤꯛ ꯀꯥꯟꯁꯦ ꯊꯕꯛ ꯏꯦꯈꯥꯟ ꯇꯧꯍꯟꯕ ꯁꯨꯛꯌꯥ ꯌꯥꯗ꯭ꯔꯦ ꯄꯣꯊꯥꯍꯟꯂ ꯊꯝꯂꯕꯅꯤ ꯁꯦꯕꯥꯗꯤ ꯑꯩ ꯂꯣꯏ ꯇꯧꯔꯕꯅꯤ ꯆꯥꯛ ꯏꯟꯁꯥꯡ ꯊꯣꯡꯕ ꯗꯒꯤ ꯌꯨꯝꯒꯤ ꯏꯁꯤꯡ ꯃꯥꯏꯁꯤꯡ ꯇꯧꯕ ꯐꯤꯖꯨ ꯐꯤꯖꯥꯝ ꯐꯥꯎ ꯍꯦꯛ ꯇꯧꯔꯝꯃꯤ ꯀꯩꯅꯣ
ꯎꯝ ꯍꯣꯏꯗ ꯂꯣꯏ ꯇꯧꯅꯔꯤ ꯉꯥꯛꯇ ꯅꯤꯅꯦ ꯍꯥꯏꯅꯗꯕ ꯑꯗꯨꯝ ꯍꯥꯏꯕꯗ ꯍꯪꯒꯣꯏꯕ ꯑꯗꯒꯤ ꯑꯗꯨꯝꯕ ꯃꯌꯥꯝ ꯂꯩꯕꯅꯤꯗ ꯁꯃꯥꯖꯀꯤ ꯍꯥꯏ ꯇꯥꯔꯦ ꯇꯧꯗ ꯌꯥꯗ꯭ꯔꯕ ꯊꯕꯛ ꯉꯥꯛꯇꯅꯤ ꯈꯜꯂꯒ
ꯍꯣꯏꯅꯦ ꯑꯗꯨꯅꯤꯖꯦ ꯍꯌꯦꯡ ꯋꯥꯔꯁꯨ ꯍꯌꯦꯡ ꯑꯉꯥꯡꯗꯨ ꯎꯟꯅꯀꯥꯟꯗ ꯑꯉꯥꯡꯗꯨꯅ ꯅꯨꯡꯁꯤꯅ ꯃꯁꯛ ꯃꯇꯧ ꯐꯖꯅ ꯊꯣꯛꯂꯛꯑꯗꯤ ꯅꯨꯡꯉꯥꯏꯔꯣꯏꯗ꯭ꯔꯣ ꯑꯗꯨꯅꯤꯗ ꯅꯪꯁꯨ ꯍꯌꯦꯡꯋꯥꯏ ꯑꯉꯥꯡ ꯀꯌꯥ ꯂꯩꯔꯀꯥꯟ ꯀꯃꯥꯏꯅ ꯅꯨꯄꯤ ꯑꯉꯥꯡ ꯊꯤꯔꯛꯀꯥꯟꯗ ꯈꯟꯒꯅꯤ ꯑꯩꯗꯤ ꯅꯨꯄꯤ ꯊꯤꯕꯗꯩ ꯒ꯭ꯌꯥꯟ ꯒ ꯇꯥꯗꯅ
ꯑꯗꯨꯅ ꯌꯨꯝꯗꯒꯤꯩ ꯆꯠꯊꯣꯛꯇꯕꯤꯗ ꯂꯩꯔꯕꯅꯤ
ꯃꯥꯅꯤ ꯃꯥꯅꯤ ꯏꯇꯥꯎ ꯆꯪꯍꯦꯗ ꯋꯥꯏꯍꯦꯗ ꯑꯗꯨꯝ ꯆꯦꯛꯀꯞ ꯀꯨꯝꯕ ꯑꯗꯨꯝ ꯗꯣꯛꯇꯔꯅ ꯑꯗꯨꯝ ꯂꯥꯎ ꯍꯥꯏ ꯀꯥꯟꯗ ꯑꯗꯨꯝ ꯐꯖꯅ ꯆꯥꯡ ꯅꯥꯏꯅ ꯆꯠꯄꯤꯕ ꯑꯗꯨꯒ ꯍꯌꯦꯡ ꯇꯥꯕ ꯉꯝꯗꯕ ꯍꯌꯦꯡ ꯁꯣꯏꯗꯅꯕ ꯍꯥꯏꯇꯥꯔꯦ ꯆꯦꯛꯁꯤꯟꯕ ꯈꯔ
ꯆꯨꯝꯃꯤꯅꯦ ꯃꯠ ꯑꯦ ꯃꯔꯨꯞ ꯑꯗꯣ ꯑꯁ ꯄꯩꯁꯥꯅ ꯄꯩꯁꯥ ꯑꯥꯗ ꯆꯪꯉꯤꯔꯣ ꯄꯩꯁꯥꯖꯤꯖꯨ ꯀꯣ ꯆꯪꯉꯤꯀꯣ ꯃꯔꯨꯞ ꯑ ꯑꯩꯅ ꯍꯥꯏꯖꯤ ꯄꯩꯁꯥꯖꯤ ꯈꯔ ꯊꯣꯛꯇ꯭ꯔꯗꯤ ꯑꯁ ꯋꯥꯗꯣꯏꯅꯤꯅꯦ ꯄꯩꯁꯥꯖꯤ ꯈꯔ ꯊꯣꯛꯑꯒ ꯄꯩꯁꯥꯖꯤ ꯈꯔ ꯊꯣꯛꯍꯧꯕꯒꯤ ꯐꯕꯋꯥꯅꯤ ꯄꯩꯁꯥꯒꯨꯝꯕ ꯊꯣꯛ ꯊꯕꯛ ꯏꯟꯈꯥꯡ ꯑꯃ ꯇꯧꯍꯧꯕꯒꯤ ꯀꯣ
ꯑꯧ ꯃꯥꯅꯦ ꯃꯥꯅꯦ
ꯗꯣꯛꯇꯔ ꯑꯃꯨꯛ ꯃꯨꯛ ꯆꯠꯄꯗ ꯄꯩꯁꯥꯖꯤꯗꯤ ꯂꯨꯄꯥ ꯂꯤꯁꯤꯡ ꯇꯔꯥ ꯀꯨꯟ ꯃꯔꯤ ꯃꯉꯥ ꯇꯔꯥꯗꯒꯤ ꯁꯣꯏ ꯑꯗꯨꯝ ꯆꯠꯂꯦꯕ
ꯎꯝ ꯆꯠꯄꯅꯤ ꯆꯠꯄꯅꯤ ꯍꯧꯖꯤꯛꯀꯥꯟ ꯌꯥꯗꯕꯅꯤ ꯑꯗꯨꯝ ꯀꯛꯇꯪ ꯌꯦꯡꯉꯨꯕꯗꯀꯣ ꯑꯗꯨꯝ ꯑꯥ ꯌꯧꯃꯩ ꯍꯥꯏꯔꯑꯗꯣꯅꯤ ꯃꯃꯜ
ꯎꯝ-ꯎꯝ- ꯑꯗꯨꯗꯨꯅ ꯑꯁ ꯑꯩꯁꯨ ꯁꯨꯝ ꯀꯥꯗ ꯏꯊꯟꯗ ꯁꯨꯝ ꯂꯩꯔꯝꯕꯁꯤ ꯕꯣꯔꯤꯡ ꯆꯨꯔꯦ ꯏꯇꯥꯎ ꯁꯨꯝ ꯐꯣꯟ ꯇꯧꯔꯛꯏꯅꯤ
ꯎꯝ ꯌꯥꯏ ꯌꯥꯏ ꯁꯥꯔꯁꯨ ꯌꯥꯏ ꯑꯩꯁꯨ ꯑꯗꯨꯝ ꯁꯥꯕꯅꯤꯅ ꯍꯧꯖꯤꯛꯇꯤ ꯇꯨꯝꯕꯁꯨ ꯌꯥꯗꯦ ꯑꯗꯨꯝ ꯋꯥꯔꯤ ꯁꯥꯟꯅꯅꯕ ꯂꯩꯇꯕꯩꯁꯨ ꯁꯨꯝ ꯈꯜꯂꯝꯕꯅꯤ ꯅꯪ ꯏ- ꯇꯎꯅ ꯇꯧꯕꯩ ꯆꯞ ꯆꯥꯔꯦꯅ ꯈꯜꯂꯝꯃꯤꯅꯤ
ꯅꯥꯜꯂ‌ꯦ ꯑꯗꯨꯅꯤꯅꯦ ꯏꯇꯥꯎ ꯏꯇꯥꯎꯕꯨ ꯍꯧꯖꯤꯛꯀꯥꯟꯁꯤꯕꯨ ꯀꯩꯅꯣ ꯀꯩꯅꯣ ꯑꯑ ꯁꯥꯟꯅ ꯈꯣꯠꯅꯕ ꯍꯛꯆꯥꯡ ꯁꯥꯖꯦꯜꯒ ꯑꯝꯇ ꯇꯧꯗ꯭ꯔꯕ ꯀꯃꯥꯏ ꯀꯃꯥꯏ
ꯂꯧꯁꯤꯟꯕ ꯉꯝꯗꯕ ꯁꯥꯖꯦꯟꯁꯤ ꯇꯧꯋꯤ ꯑꯗꯨꯝ ꯑꯗꯨꯝ ꯅꯍꯥꯟ ꯑꯃꯨꯛ ꯏꯁꯥꯁꯤ ꯈꯤꯇꯪ ꯅꯨꯡꯉꯥꯏꯇꯕ ꯍꯥꯏꯇꯥꯔꯦꯅꯦ
ꯎꯝ
ꯏꯁꯥꯁꯤ ꯑꯩꯈꯣꯏꯒꯤ ꯂꯥꯏꯍꯧ ꯁꯥꯕꯒꯤ ꯇꯥꯏꯞꯇꯥ ꯅꯣꯡ ꯅꯤꯅꯤ ꯇꯧꯔꯝꯃꯦ ꯏꯁꯥꯁꯤ ꯍꯤꯗꯥꯛ ꯈꯤꯇꯪ ꯆꯥꯔꯒ ꯑꯃꯨꯛ ꯐꯔꯦ ꯑꯗꯩ ꯑ-ꯑꯝꯝ ꯅꯣꯡ ꯅꯤꯅꯤ ꯂꯦꯞꯄꯨꯔꯦ ꯅꯨꯃꯤꯠ ꯈꯔꯅꯤ ꯍꯥꯏꯇꯥꯔꯦ ꯁꯥꯟꯅꯕꯖꯦ ꯎꯪ ꯊꯛ ꯄꯨꯔ ꯃꯇꯝ ꯈꯔ ꯑꯗꯩ ꯑꯃꯨꯛ ꯈꯤꯇꯪ ꯐꯔꯥꯗꯤ ꯆꯠꯄ ꯍꯧꯔꯒꯦ ꯗꯃꯛ ꯇꯧꯔꯝꯕ ꯍꯌꯦꯪ ꯎꯟꯠꯆꯤꯠꯇꯒꯤ ꯁꯨꯃꯥꯏꯅ ꯃꯥꯥꯏ ꯁꯅꯕꯩ ꯍꯧꯖꯤꯁꯨ ꯆꯤꯟꯖꯥꯛꯁꯤ ꯈꯤꯇꯪ ꯀꯩꯅꯣ ꯇꯧꯅ ꯃꯦꯟꯇꯦꯟ ꯇꯧꯔꯒ ꯆꯥꯗ꯭ꯔꯗꯤ ꯑꯃꯨꯛ ꯌꯥꯗꯦꯕ ꯇꯧꯔꯤꯁ‌ꯦ ꯆꯤꯟꯖꯥꯛꯅꯒ ꯁꯥꯟꯅꯕꯒꯤ ꯆꯤꯟꯖꯥꯛꯁꯤꯅ ꯍꯧꯖꯤꯛ ꯁꯨꯅ ꯆꯥꯗ꯭ꯔꯗꯤ ꯌꯥꯗꯦꯗꯅ ꯐꯖꯅ ꯁꯥꯟꯅ ꯀꯥꯟꯗꯗꯤ ꯑꯗꯨꯅ ꯄꯔꯣꯇꯤꯟꯗꯒꯤ ꯀꯩꯗꯒꯤ ꯌꯥꯝ ꯆꯪꯕꯅꯤꯅꯥ
ꯃꯥꯒꯤ ꯃꯥꯒꯤ ꯍꯧꯖꯤꯀꯤ ꯃꯇꯝꯗꯤ ꯍꯤꯔꯝ ꯈꯨꯗꯤꯪ ꯄꯩꯁꯥꯁꯦ ꯂꯣꯏꯅꯥ ꯆꯪꯕꯅꯦ
ꯁꯥꯉꯣꯝ ꯆꯥꯏ ꯍꯥꯌꯅꯩ ꯌꯦꯔꯨꯝ ꯁꯟꯒꯣꯝꯅ ꯑꯗꯨꯝ ꯌꯥꯗꯕꯥ ꯃꯇꯥꯪ ꯂꯛꯄꯅꯤꯅꯥꯀꯦ ꯍꯥꯏꯗꯤ ꯑꯗꯨꯝ ꯆꯕꯗꯨ ꯍꯥꯢꯗꯤ ꯁꯅꯕꯗꯨ ꯑꯗꯨꯝ ꯑꯈꯣꯏꯒꯤ ꯐꯖꯅꯥ ꯁꯅꯒꯟꯗꯗꯤ ꯈꯤꯗꯥꯪ ꯄꯔꯣꯇꯩꯉꯨꯝꯕ ꯀꯔꯤꯒꯨꯝꯕꯥ ꯁꯥꯞꯂꯤꯀꯦꯟꯠ ꯈꯔꯥ ꯆꯗꯔꯗꯤ ꯈꯔꯥ ꯌꯥꯗꯕꯥ ꯃꯇꯥꯪ ꯂꯛꯄꯅꯤꯅꯥ ꯑꯗꯨꯝ ꯆꯥꯕꯥ ꯉꯝꯅꯕꯥ ꯇꯦꯛ ꯇꯦꯀ ꯍꯣꯠꯅꯥꯔꯤ ꯍꯥꯏꯇꯔꯦ ꯂꯩꯇꯁꯨ
ꯑꯗꯨꯅꯤꯅꯦ ꯏꯇꯥꯑꯣ ꯑꯩꯁꯨ ꯍꯟꯗꯛ ꯊꯕꯛ ꯆꯤꯟꯕꯥ ꯁꯥꯅꯥ ꯈꯣꯠꯅꯕꯥ ꯆꯠꯄ ꯐꯪꯗꯔ꯭ꯃꯤꯅꯥ ꯍꯥꯅꯗꯤ ꯌꯦꯡꯎꯅꯦ ꯑꯌꯨꯛ ꯉꯟꯇꯥ ꯉꯟꯇ ꯍꯧꯒꯠꯂꯒ ꯋꯥꯀꯤꯪ ꯆꯠꯄ ꯁꯥꯅꯥ ꯈꯣꯠꯅꯕꯥ ꯇꯧꯕꯥ ꯍꯧꯖꯤꯛꯇꯤ ꯍꯧꯖꯤꯛꯇꯤ ꯊꯕꯛꯇꯤ ꯃꯅꯝ ꯃꯅꯝ ꯆꯤꯟꯖꯤꯂꯛꯄꯅꯤꯅꯥ ꯑꯍꯟ ꯑꯣꯏꯔꯛꯄꯅꯤꯅꯥ ꯊꯕꯛꯁꯤ ꯌꯥꯝꯅꯥ ꯂꯨꯔꯦ ꯑꯗꯨꯕꯨ ꯍꯛꯆꯥꯡ ꯁꯥꯒꯦꯟ ꯐꯥꯅꯕꯥ ꯀꯦ ꯆꯤꯟꯖꯥꯛꯇ ꯑꯣꯏꯔꯁꯨ ꯀꯔꯤꯗ ꯁꯨ ꯈꯔꯥ ꯈꯔꯥ ꯀꯟꯇꯔꯣꯜ ꯇꯧꯔꯒꯥ ꯆꯕꯤꯕꯥ ꯍꫭꯠꯅꯕꯗ ꯍꯨꯃꯥꯡ ꯅꯣꯡꯃꯒꯤ ꯌꯥꯝꯗ꯭ꯔꯕꯤꯗ ꯍꯥꯏꯗꯤ ꯍꯨꯃꯥꯡ ꯇꯥꯍꯟꯗ꯭ꯔꯁꯨ ꯀꯣ
ꯃꯥꯅꯤ ꯃꯥꯅꯤ ꯍꯨꯃꯥꯡ ꯑꯗꯨꯝ ꯇꯥꯍꯟꯗ ꯌꯥꯗꯕꯅꯤ ꯑꯗꯨꯝ ꯇꯥꯗ꯭ꯔꯗꯤ ꯑꯃꯨꯛ ꯅꯥꯕ ꯈꯣꯠꯄ ꯑꯅꯥ ꯑꯌꯦꯛꯀꯥꯏꯁꯦ ꯑꯗꯨꯝ ꯌꯥꯎ ꯇꯣꯏꯅꯥ ꯃꯣꯟ ꯇꯥ ꯊꯧꯕꯁꯦ ꯐꯕꯅꯤꯅꯀꯣ ꯎꯝ
ꯑꯗꯨꯅꯥ
ꯎꯝ ꯑꯩꯁꯨ ꯑꯗꯨꯝ ꯅꯥꯗ꯭ꯔꯤꯉꯩꯗꯗꯤ ꯑꯗꯨꯝ ꯀꯣ ꯋꯥꯀꯤꯡ ꯆꯠꯄ ꯀꯩꯇꯧꯕ ꯑꯗꯨꯝ ꯇꯧꯔꯝꯃꯦ ꯉꯁꯤ ꯉꯔꯥꯡꯅ ꯑꯃꯨꯛ ꯈꯤꯇꯪ ꯏꯁꯥ ꯅꯨꯡꯉꯥꯏꯇꯕꯗꯣ ꯑꯗꯨꯒꯤ ꯅꯣꯡ ꯅꯤꯅꯤꯗꯪ ꯀꯣꯊꯥꯔꯤꯒꯦ ꯍꯥꯌꯔꯒꯥ ꯅꯥꯕꯁꯤ ꯈꯤꯇꯪ ꯐꯔꯒ ꯆꯠꯀꯦꯅ ꯇꯧꯕ ꯆꯠꯇꯔꯤ ꯍꯧꯖꯤꯛꯄꯨꯗꯤ ꯍꯌꯦꯡ ꯍꯡꯆꯤꯠꯇꯕꯨꯗꯤ ꯆꯠꯅꯅꯕ ꯑꯗꯨꯝ ꯇꯧꯔꯅꯤ
ꯎꯝ ꯐꯩ ꯐꯩ ꯇꯧꯒꯗꯕꯅꯤ ꯊꯕꯛ ꯍꯥꯏꯁꯦ ꯊꯤꯟꯊꯕ ꯐꯠꯇꯦ ꯁꯠ ꯁꯠ ꯇꯧꯕ ꯇꯧꯒꯗꯕ ꯊꯕꯛ ꯇꯨ
ꯃꯥꯅꯦ ꯃꯥꯅꯦ
ꯎꯝ ꯇꯧ ꯑꯁ ꯑꯗꯨꯅꯤꯅꯦ ꯇꯧꯔꯤ ꯍꯧꯖꯤꯛꯀꯥꯟ ꯃꯇꯝꯁꯤ ꯍꯛꯆꯥꯡ ꯁꯥꯖꯦꯟꯁꯤ ꯐꯠꯇꯕ ꯌꯥꯗꯕꯀꯣ ꯏꯁꯥꯁꯤ ꯐꯔ ꯊꯝꯒꯦ ꯇꯥꯔꯗꯤ ꯍꯛꯆꯥꯡ ꯁꯥꯖꯦꯟ ꯁꯥꯟꯅꯕ ꯍꯥꯏꯕꯁꯤ ꯆꯪꯗ꯭ꯔꯦ ꯑꯗꯣ ꯄꯣꯠ ꯑꯃ ꯑꯣꯏꯔꯝꯃꯦ ꯑꯗꯨꯅ ꯍꯧꯖꯤꯛꯀꯥꯟꯁꯨ ꯃꯌꯥꯝꯁꯤꯅ ꯇꯧꯔꯤꯁꯦ ꯑꯩ ꯁꯥꯟꯅ ꯈꯣꯠꯅꯕ ꯊꯋꯥꯏ ꯌꯥꯎꯈꯠꯂꯦ ꯃꯌꯥꯝ ꯃꯤ ꯃꯈꯩꯁꯤꯁꯨ ꯍꯛꯆꯥꯡ ꯐꯕ ꯁꯤꯅ ꯈ꯭ꯋꯥꯏꯗꯒꯤ ꯐꯕ ꯂꯟꯅꯦꯅ ꯍꯥꯏꯅꯔꯛꯄꯗꯩ ꯀꯣ ꯁꯥꯟꯅ ꯈꯣꯠꯅꯕ ꯑꯐꯕ ꯆꯤꯟꯖꯥꯛ ꯆꯥꯕ ꯁꯤꯅꯤ ꯃꯌꯥꯝꯅ ꯍꯧꯖꯤꯛ ꯌꯥꯝ ꯇꯧꯅ ꯈꯜꯂꯛꯏꯁꯦ ꯍꯣꯏ ꯃꯤ ꯈꯔꯁꯨ ꯂꯩ ꯇꯧꯕ ꯅꯠꯇꯦꯀꯣ ꯆꯍꯤ ꯇꯨꯒ ꯆꯤꯟꯖꯥꯛ ꯆꯥꯕ ꯐꯠꯇꯕ ꯆꯥꯔꯒ ꯂꯩꯕ ꯉꯧꯁꯤꯟꯅꯕ
ꯍꯣꯏ ꯍꯣꯏ ꯌꯥꯝ ꯂꯩ ꯑꯗꯨꯝꯕ ꯍꯥꯏꯇꯥꯔꯦ ꯑꯗꯨ ꯑꯗꯨꯃꯥꯏꯅ ꯉꯥꯎꯁꯤꯟꯅꯗꯣꯏꯁꯨ ꯁꯥꯟꯅꯕꯗ ꯑꯗꯨꯝ ꯍꯥꯏꯗꯤ ꯀ ꯀ ꯑꯗꯨꯝ ꯃꯥ ꯏꯄꯥꯅ ꯑꯗꯨꯝ ꯀꯩꯅꯣ ꯇꯧꯔꯒ ꯂꯩꯇꯔꯦꯁꯨꯀꯣ ꯍꯧꯖ ꯍꯥꯏꯗꯤ ꯂꯩꯇꯦ ꯍꯥꯏꯇꯥꯔꯁꯨ ꯍꯥꯏꯗꯤ ꯀꯦꯗꯤ ꯅꯤꯁꯥꯒꯨꯝꯕ ꯀꯩꯒꯨꯝꯕ ꯆꯥꯅꯤ ꯈꯟꯕꯗꯒꯤ ꯍꯥꯏꯇꯥꯔꯦ ꯃꯃꯥ ꯃꯄꯥꯅ ꯁꯨꯝ ꯑꯩ ꯑꯗꯨꯝ ꯁꯥꯟꯅ ꯈꯣꯠꯅꯕꯗ ꯊꯥꯖꯤꯟꯕꯅ ꯌꯥꯎꯔꯦꯕ ꯑꯌꯥꯝꯕꯀꯣ
ꯎꯝ
ꯍꯥꯏꯗꯤ ꯅꯤꯁꯥꯒꯁꯥꯗ ꯆꯥꯕꯗꯤ ꯐꯠꯇꯦ ꯈꯪꯕꯅꯤꯅ ꯑꯗꯨꯒꯨꯝꯕ ꯂꯝꯕꯤꯗ ꯆꯠꯈ꯭ꯔꯗꯤ ꯍꯥꯏꯗꯤ ꯍꯥꯏꯗꯤ ꯇꯨꯡꯗ ꯐꯔꯛꯑꯣꯏꯗꯕꯅꯤꯅ ꯑꯗꯨꯝ ꯊꯥꯖꯤꯜꯂꯛꯑꯦ ꯁꯥꯟꯅꯕ ꯈꯣꯠꯅꯕ
ꯎꯝ ꯃꯥꯅꯤ ꯃꯥꯅꯤ ꯃꯇꯧ ꯍꯧꯖꯤꯛꯇꯤ ꯁꯥꯟꯅ ꯈꯣꯠꯅꯕꯁꯤꯁꯨ ꯍꯥꯟꯅꯗꯤ ꯌꯥꯝꯅ ꯂꯨꯅ ꯂꯧꯔꯝꯗꯅꯤ ꯍꯧꯖꯤꯛꯇꯤ ꯌꯥꯝꯅ ꯂꯨꯕ ꯃꯌꯥꯝꯅ ꯁꯥꯟꯅ ꯈꯣꯠꯅꯕꯁꯤ ꯊꯋꯥꯏ ꯌꯥꯎꯕ ꯑꯁꯤ ꯃꯤ ꯃꯌꯥꯝ ꯃꯃꯥ ꯃꯄꯥ ꯃꯌꯥꯝ ꯄꯥꯡꯒꯜ ꯍꯥꯏꯗꯤ ꯑ ꯆꯥꯟꯅ ꯈꫭꯠꯅꯕ ꯇꯧꯔꯗꯤ ꯅꯤꯁꯥ ꯄꯨꯁꯥ ꯆꯥꯗꯦ ꯃꯔꯝ ꯃꯣꯛꯏ ꯑꯗꯒꯤ ꯃꯥꯒꯤ ꯆꯥꯡ ꯅꯥꯏ ꯊꯕꯛ ꯇꯧꯕ ꯃꯔꯝ ꯃꯣꯛꯄꯁꯦ ꯁꯤꯅ ꯃꯤ ꯃꯈꯩꯅ ꯁꯥꯟꯅ ꯈꯣꯠꯅꯕ ꯌꯥꯝꯅ ꯀꯩꯅꯣ ꯄꯨꯛꯅꯤꯡ ꯊꯧꯒꯠꯅꯔꯦꯕꯀꯣ ꯑꯩꯈꯣꯏ ꯅꯪ ꯍꯌꯦꯡꯋꯥꯏ ꯑꯩꯁꯨ ꯏꯆꯥ ꯑꯩꯁꯨ ꯑꯉꯥꯡ ꯂꯩꯔꯀꯥꯟꯗ ꯏꯆꯥꯗꯨꯅ ꯁꯥꯕ ꯁꯥꯟꯅꯅꯤꯡꯉꯗꯤ ꯁꯥꯟꯅꯍꯟꯒꯅꯤ ꯃꯥꯅ ꯑꯄꯥꯝꯕ ꯑꯣꯏꯔꯦ ꯂꯥꯏꯔꯤꯛ ꯇꯝꯕ ꯑꯣꯏꯔꯦ ꯂꯥꯏꯔꯤꯛꯁꯨ ꯇꯝꯃꯒꯅꯤꯀꯣ
ꯃꯥꯟꯅꯤ-ꯃꯥꯟꯅꯤ ꯇꯧꯗꯣꯏꯅꯤ ꯂꯥꯏꯔꯤꯛꯁꯨ ꯇꯝꯍꯟꯗꯣꯏꯅꯤ ꯁꯥꯟꯅꯕꯁꯨ ꯁꯥꯟꯅꯍꯟꯗꯣꯏꯅꯤꯀꯣ ꯑꯗꯨꯝ ꯃꯇꯝꯒꯤ ꯇꯨꯡ ꯏꯟꯅ ꯍꯥꯏꯇꯥꯔꯦ ꯑꯗꯨꯝ ꯇꯧꯒꯗꯕꯅꯤ ꯢꯇꯥꯎ
ꯃꯥꯅꯤ ꯃꯥꯅꯤ ꯏꯇꯥꯎ ꯑꯗꯨ ꯑꯩꯁꯨ ꯈꯥꯇꯪ ꯁꯨꯝ ꯋꯥꯔꯤ-ꯗꯣ ꯉꯥꯛꯇꯪ ꯁꯥꯟꯅꯁꯤꯔ ꯁꯨꯝ
ꯍꯣꯏ-ꯍꯣꯏ ꯏꯇꯥꯎ ꯍꯣꯏ-ꯎꯝ ꯏꯇꯥꯎꯒꯤ ꯅꯨꯄꯤ ꯀꯩ-ꯀꯩ ꯎꯝ ꯍꯣꯏ-ꯍꯣꯏ-ꯍꯣꯏ-ꯌꯥꯏ-ꯌꯥꯏ ꯐꯖꯅ ꯑꯗꯨꯝ ꯐꯖꯅ ꯁꯦꯟꯅꯕꯤꯔꯣ ꯏꯇꯥꯎ ꯅꯅꯥꯎ ꯅꯨꯄꯤꯗ ꯑꯗꯨꯝ ꯍꯥꯏꯗꯤ ꯀꯩꯅꯣ ꯇꯧꯕꯅꯤꯅ ꯃꯁꯥꯗꯨ ꯑ ꯃꯅꯥꯛꯇ ꯊ ꯈꯪꯍꯜꯂꯨꯒꯅꯣ ꯐꯖꯥꯅ ꯌꯦꯡꯁꯤꯜꯂꯒ ꯂꯩꯕꯤꯔꯣ ꯍꯣꯔꯦꯟ ꯍꯥꯡꯉꯀꯥꯟꯗ ꯀꯣꯛ ꯋꯥꯔꯤ ꯇꯧꯔꯁꯤꯗꯣ ꯎꯝ ꯊꯝꯃꯒꯦ-ꯊꯝꯃꯒꯦ ꯎꯝ